ꯍꯜꯂꯣ
ꯍꯜꯂꯣ ꯊꯥꯏ-ꯊꯥꯏ ꯃꯣꯅꯤꯡ
ꯀꯔꯤ ꯇꯧꯔꯝꯃꯤꯅꯣ
ꯆꯥꯛ ꯆꯥꯕ ꯂꯣꯏꯔꯒ ꯐꯝꯃꯍꯜꯂꯑꯦ ꯍꯧꯖꯤꯛꯇꯤ ꯇꯥ ꯈꯕ ꯅꯦꯗꯤ
ꯑꯩ ꯃꯊꯦꯜ ꯈꯔ ꯋꯥꯠꯂꯤꯅꯦ ꯑꯩꯒꯤꯁꯦ ꯑꯗꯨꯅ ꯆꯥꯕ ꯌꯥꯗ꯭ꯔꯤꯌꯦ ꯑꯩ ꯌꯦꯔꯨꯝꯒ ꯈꯔ ꯉꯧꯕ ꯈꯣꯠꯄ ꯇꯧꯒꯦ ꯇꯧꯒꯦꯅ ꯈꯟꯕꯀꯣ
ꯎꯝ ꯍꯤꯟꯖꯥꯡꯗ ꯊꯣꯡꯗꯕ꯭ꯔꯣ
ꯏꯟꯁꯥꯡ ꯊꯣꯡꯕ ꯂꯣꯏꯔꯦ
ꯎ
ꯑꯗꯨꯒ ꯆꯥꯛꯁꯨ ꯍꯥꯥ
ꯅꯪ ꯊꯣꯡꯉꯤꯔ
ꯑꯩ ꯊꯣꯡꯉꯤꯅꯦ
ꯑꯣ ꯃꯤ ꯀꯌꯥ ꯂꯩꯕ ꯅꯥꯏ
ꯑꯩ ꯏꯊꯟꯗ ꯂꯩꯌꯦ ꯏꯇꯣꯝꯇꯅꯦ ꯑꯩꯗꯤ
ꯑꯣ ꯇꯝꯄꯥꯛꯇ ꯂꯩꯕꯩꯔꯣ ꯑꯩꯁꯦ
ꯍꯣꯏ
ꯎꯝ ꯐꯥꯏꯅꯦ
ꯎꯝ ꯁꯣꯝꯗꯦ
ꯑꯩꯗꯤ ꯈꯨꯟꯗ ꯂꯩꯌꯦ
ꯑꯣ ꯑꯗꯣ ꯀꯔꯤ ꯀꯔꯤ ꯍꯣꯠꯅꯕꯤꯔꯤꯒꯦ ꯏꯕꯦꯝꯃꯗꯤ
ꯏꯝꯐꯥ ꯀꯣꯂꯦꯁ ꯇ ꯒꯥꯇ ꯑꯗꯨꯒ ꯋꯥ ꯏꯡꯈꯣꯟꯒꯨꯝꯕ ꯆꯠꯄ ꯑꯗꯨꯝ ꯂꯩꯔꯦꯗ ꯑꯩꯗꯤ ꯌꯨꯝ ꯂꯩꯕꯅꯤꯅ
ꯊꯕꯛ ꯌꯥꯝ ꯐꯔꯝꯒꯗꯧ ꯃꯥꯜꯂꯦ ꯏꯕꯦꯝꯃꯒꯤꯁꯦ
ꯑꯁ ꯉꯔꯥꯡꯁꯨ ꯀꯣꯜ ꯇꯧꯕ ꯐꯪꯗ꯭ꯔꯦ ꯍꯥꯏꯗꯤ ꯏꯪꯈꯣꯜꯒꯨꯝꯕ ꯆꯠꯄꯅꯤꯅꯀꯣ ꯅꯪ ꯁꯤꯗꯤ ꯅꯣ ꯆꯨꯕ ꯑꯗꯒꯤ ꯆꯠꯊꯣꯛꯅꯕꯁꯨ ꯌꯥꯗ꯭ꯔꯦꯕ ꯅꯣꯡ ꯆꯨꯕꯒꯤ
ꯑꯥ
ꯉꯁꯤꯗꯤ ꯌꯨꯝꯗ ꯑꯗꯨꯝ ꯂꯩꯔꯁꯤꯔꯥꯅ ꯈꯟꯕ ꯑꯩꯅ
ꯂꯩꯕꯤꯌꯨ ꯂꯩꯕꯤꯌꯨ ꯅꯣꯡ ꯆꯨꯕꯗ ꯑꯃꯨꯛ ꯊꯕꯛ ꯆꯠꯄꯗ ꯅꯨꯡꯉꯥꯏꯇꯦꯅꯦ ꯑꯃꯨꯛ ꯅꯥꯔꯒ ꯀꯩꯅꯣ ꯇꯧꯔꯛꯑꯗꯤ ꯅꯨꯡꯉꯥꯏꯇꯕꯅꯦꯕ
ꯎꯝ
ꯑꯗꯣ ꯀꯔꯤ ꯀꯔꯤ ꯃꯊꯦꯜ ꯆꯥꯔꯤꯒꯦ ꯉꯁꯤꯒꯤꯗꯤ ꯅꯣꯡ ꯅꯣꯡ ꯆꯨꯕꯁꯤꯗ
ꯎꯝ ꯎꯇꯤ ꯊꯣꯡꯕꯁꯨ ꯆꯥꯏꯌꯦ ꯑꯗꯨꯒ ꯏꯔꯣꯟꯕꯁꯨ ꯆꯥꯏ ꯀꯉꯥꯎꯁꯨ ꯆꯥꯏ
ꯑꯣ ꯎꯠꯇꯤꯒ ꯀꯪꯉꯣ
ꯎꯝ ꯑꯗꯨꯒ ꯏꯔꯣꯟꯕꯒ
ꯎꯝ ꯍꯥꯎꯏꯅꯦ ꯑꯗꯨꯗꯤꯀꯣ
ꯎꯝ ꯍꯦꯟꯖꯥꯡꯗꯤ ꯃꯤꯌꯥꯝ ꯂꯩꯔꯤꯌꯦ ꯅꯪ ꯍꯦꯟꯖꯥꯡ ꯊꯣꯡꯗꯦ ꯍꯥꯏꯕ ꯅꯠꯇ꯭ꯔꯣ ꯑꯥꯍꯍ
ꯍꯣꯏ ꯄꯤꯔꯛꯑꯣ
ꯑ ꯂꯞꯅ ꯅꯛꯅ ꯂꯩꯔꯗꯤꯀꯣ ꯐꯗꯣꯏꯕ ꯊꯤꯟꯕꯤꯔꯛꯄ ꯌꯥꯕ
ꯑꯁꯦꯡꯕ꯭ꯔꯣ
ꯎꯝ ꯑꯁꯦꯡꯕꯅꯤ ꯑꯩꯈꯣꯏ ꯍ ꯈꯨꯟꯗꯒ ꯂꯩꯔꯃꯗꯤ ꯑꯗꯨꯝ
ꯑꯣ ꯅꯣꯏ ꯑꯗꯨꯃꯥꯏꯅ ꯇꯧꯅꯕ꯭ꯔꯣ ꯊꯤꯟꯅꯕ ꯈꯣꯠꯄ ꯑꯗꯨꯝ ꯍꯥꯏꯗꯤ ꯑꯃ ꯃꯤ ꯀꯩꯔꯣꯜ ꯂꯩꯀꯥꯏꯒꯤ ꯑꯗꯨꯝ ꯄꯤꯅꯕ
ꯇꯧꯋꯦ ꯑꯣ ꯎꯝ ꯁꯨꯃꯥꯏꯅ ꯄꯨꯟꯅ ꯆꯥꯃꯤꯟꯅꯕꯁꯤꯅ ꯐ ꯑꯗꯨꯅꯤꯅꯦ ꯑꯩꯗꯤ ꯎꯝ ꯍꯦꯟꯖꯥꯡ ꯑꯍꯥꯎꯕ ꯆꯥꯕ ꯀꯥꯟꯗꯀꯣ ꯑꯗꯨꯝ ꯈꯔ ꯈꯔ ꯑꯗꯨꯝ ꯁꯌꯔ ꯇꯧꯃꯤꯟꯅꯔꯒ ꯆꯥꯃꯤꯟꯅꯕꯗꯨꯅ ꯍꯥꯎꯕꯅꯦꯕ
ꯐꯅꯦ ꯑꯗꯨꯗꯤꯀꯣ ꯑꯩꯅ ꯄꯥꯝꯖꯕꯁꯨ ꯑꯗꯨꯃꯛꯅꯤꯅꯦ
ꯎꯝ ꯍꯥꯏꯗꯤ ꯌꯦꯟꯖꯥꯡ ꯑꯍꯥꯎꯕ ꯆꯥꯔꯒ ꯑꯩꯈꯣꯏ ꯈꯛꯇꯪ ꯆꯥꯔꯒ ꯂꯩꯕꯗꯣ ꯅꯨꯡꯉꯥꯏꯇꯦ ꯇꯦꯕ ꯑꯗꯣ ꯎꯝ ꯑꯩꯈꯣꯏꯅ ꯌꯦꯟꯖꯥꯡ ꯑꯍꯥꯎꯕ ꯆꯥꯕ ꯀꯥꯟꯗ ꯃꯣꯏꯒꯤꯁꯨ ꯄꯤꯒꯅꯤ ꯑꯗꯨꯒ ꯃꯣꯏꯁꯨ ꯑꯍꯥꯎꯕ ꯆꯥꯕ ꯀꯥꯟꯗ ꯑꯩꯈꯣꯏꯒꯤꯁꯨ ꯄꯤꯔꯛꯀꯅꯤ ꯁꯨꯃꯥꯏꯅ ꯇꯧꯕꯅ ꯐꯕꯅꯦ ꯎꯝ ꯃꯥꯅꯦ
ꯎꯝ
ꯍꯥꯏꯗꯤ ꯃꯔꯥ ꯃꯔꯥꯇ ꯁꯨꯃꯥꯏꯅ ꯂꯩꯌꯦꯕ ꯑꯩꯈꯣꯏ ꯍꯤꯟꯖꯥꯡ ꯍꯧꯕ ꯀꯥꯟꯗ ꯃꯣꯏ ꯍꯧꯗꯕ ꯅꯨꯃꯤꯠꯁꯨ ꯂꯩꯌꯦꯕ ꯀꯣ ꯎ ꯑꯩꯈꯣꯏꯅ ꯑꯍꯥꯎꯕ ꯄꯤꯔꯛꯑꯗꯤ ꯑꯁ ꯃꯣꯏꯅꯁꯨ ꯌꯥꯝ ꯍꯔꯥꯎ ꯍꯔꯥꯎꯅ ꯑꯗꯨꯝ ꯏꯦꯞ ꯇꯧꯕꯗꯣ
ꯃꯥꯅꯦ ꯃꯥꯅꯦ ꯅꯣꯏꯁꯨ ꯑꯃꯨꯛ ꯍꯥꯎꯗꯕ ꯀꯥꯟꯗ ꯃꯣꯏꯅ ꯑꯃꯨꯛ ꯄꯤꯔꯛꯀꯅꯤ ꯄ꯭ꯔꯥꯏꯖ ꯑꯣꯏꯅꯀꯣ ꯈꯪ ꯁꯨꯃꯥꯏꯅ ꯇꯧꯔꯤꯉꯩꯗ ꯄꯤꯔꯛꯄꯗ ꯌꯥꯝ ꯅꯨꯡꯉꯥꯏꯕꯅꯤꯅꯦ
ꯐꯕꯅꯤ ꯑꯗꯨꯝ ꯈꯔ ꯈꯔ ꯁꯤꯦꯌꯥꯔ ꯇꯧꯃꯤꯟꯅꯔ ꯆꯥꯕꯅ
ꯎꯝ
ꯅꯪꯗꯤ ꯔꯦꯟꯗ ꯂꯩꯎꯅꯤꯅ ꯇꯧꯔꯝꯃꯔꯣꯏ
ꯑꯩ ꯔꯦꯟ ꯅꯠꯇꯦ ꯗꯦꯟ ꯑꯩ ꯔꯦꯟꯗꯤ ꯅꯠꯇꯦꯀꯣ ꯑꯩ ꯏꯁꯥꯒꯤ ꯌꯨꯝ ꯂꯩꯀꯣ ꯁꯤꯗꯀꯣ ꯑꯗꯨꯒꯤ ꯑꯗꯨꯝ ꯂꯩ ꯉ ꯑꯩꯅꯀꯣ ꯌꯨꯝ ꯁꯪꯕ ꯑꯣꯏꯅꯀꯣ
ꯎꯝ
ꯑꯩꯁꯦ ꯌꯨꯝ ꯁꯪꯕ ꯑꯣꯏꯅ ꯂꯩꯕ ꯑꯗꯨꯒꯤꯅꯤꯗ
ꯀꯔꯤ ꯀꯔꯤ ꯊꯕꯛ ꯇꯧꯔꯒ ꯂꯩꯕ꯭ꯔꯣ ꯅꯪꯗꯤ
ꯑꯩꯔꯣ ꯑꯩꯁꯦ ꯑꯦꯛꯖꯥꯝ ꯈꯔ ꯊꯥꯒꯦꯅ ꯇꯧꯔꯤꯦꯅꯦ
ꯎꯝ ꯌꯥꯝ
ꯈꯔ ꯄ꯭ꯔꯤꯄꯦꯌꯔ ꯇꯧꯔꯤꯌꯦ ꯑꯗꯨꯒ ꯀꯩꯅꯣꯅꯦ ꯍꯣꯏ ꯑꯗꯨꯝ ꯑꯉꯥꯡ ꯈꯔ ꯂꯥꯏꯔꯤꯛ ꯇꯥꯛꯄ ꯈꯣꯠꯄ ꯑꯗꯨꯝ ꯏꯪꯈꯣꯟꯒ ꯁꯦꯝꯕ ꯍꯣꯏ ꯑꯉꯥꯡ ꯈꯔ ꯂꯥꯏꯔꯤꯛ ꯇꯥꯛꯑꯦ
ꯎꯝ ꯐꯩꯌꯦ
ꯎꯝ ꯑꯩ ꯃꯦꯇ꯭ꯔꯤꯛ ꯊꯥꯒꯗꯧꯕ ꯀꯥꯡꯕꯨ ꯃꯣꯏ ꯀꯩꯅꯣ ꯀꯥꯡꯕꯨꯗꯣ ꯑꯗꯨꯒꯨꯝꯕ ꯀꯥꯡꯗ ꯑꯩ ꯈꯔ ꯂꯥꯏꯔꯤꯛ ꯇꯥꯛꯔꯛꯄꯅꯦꯕꯣ ꯍꯣꯏ
ꯑꯦ ꯌꯥꯝ ꯂꯥꯏꯔꯤꯛ ꯌꯥꯝ ꯍꯩꯌꯨ ꯃꯥꯜꯂꯦ ꯑꯗꯨꯗꯤ ꯁꯣꯝꯁꯦ
ꯑꯦ ꯍꯩꯕ ꯅꯠꯇꯦꯗ ꯑꯩꯁꯦ ꯑꯪꯀꯁꯦ ꯑꯗꯨꯝ ꯈꯔ ꯇꯥꯛꯑꯦꯕꯀꯣ ꯑꯗꯨꯅ ꯑꯗꯨꯝ ꯄꯥꯡꯀꯜ ꯃꯦꯇ꯭ꯔꯤꯛ ꯊꯥꯕ ꯊꯥꯒꯗꯧꯕ ꯊꯥꯕ ꯂꯥꯟꯕ ꯉꯝꯗꯕ ꯀꯥꯡꯕꯨ ꯆꯍꯤ ꯑꯅꯤ ꯑꯍꯨꯝꯒ ꯂꯩꯔꯝꯕꯗꯣ ꯁꯨꯃꯥꯏꯅ ꯇꯧ ꯑꯩꯅ ꯑꯩꯉꯣꯟꯗ ꯑꯗꯨꯝ ꯂꯥꯛꯑꯦ ꯑꯩꯅ ꯑꯗꯨꯝ
ꯎꯝ
ꯇꯧꯕꯕꯤ
ꯍꯔꯦ ꯑꯪꯀꯥꯗꯤ ꯑꯩꯗꯤ ꯌꯥꯝ ꯍꯩꯇꯦ
ꯎꯝ ꯑꯩꯉꯣꯟꯗꯒꯤ ꯂꯥꯛꯑꯒ ꯁꯨꯃꯥꯏꯅ ꯆꯍꯤ ꯑꯅꯤ ꯑꯍꯨꯝꯒ ꯗ꯭ꯔꯣꯞ ꯇꯧꯔ ꯉꯝꯗꯕ ꯀꯥꯡꯕꯨꯗ ꯐꯗꯦ ꯂꯥꯁ ꯑꯗꯨꯝ ꯄꯥꯁ ꯊ ꯋꯥꯔ ꯇ ꯀꯕꯁꯦ ꯃꯤ ꯌꯥꯝ
ꯎꯝ ꯐꯩꯌꯦꯅ ꯅꯪꯗꯤ ꯎꯝ
ꯑꯩꯒꯤ ꯁꯥꯇ꯭ꯔ ꯍꯧꯖꯤꯛ ꯃꯥꯁꯇꯔ ꯇꯝꯕꯁꯨ ꯌꯥꯎꯔꯦ
ꯎꯝ
ꯑꯣꯣꯡꯀꯀꯣ
ꯎꯝ ꯑꯩꯁꯨ ꯑꯪꯀꯥꯗꯤ ꯌꯥꯝ ꯁꯣꯜꯂꯦꯕ ꯇꯨꯏꯁꯟꯒꯨꯝꯕꯗꯤ ꯂꯧꯅꯤꯡꯕꯅꯦꯕ ꯑꯗꯨ ꯂꯧꯗ꯭ꯔꯦ
ꯅꯪ ꯀꯔꯤ ꯁꯕꯖꯦꯛꯅꯣ ꯏꯕꯦꯝꯕꯗꯤ
ꯑꯩ ꯍꯧꯖꯤꯛꯇꯤ ꯑꯗꯨꯝ ꯀꯣꯂꯦꯖ ꯀꯥꯔꯦ ꯑꯩꯗꯤ
ꯑꯗꯣ ꯀꯔꯤ ꯁꯕꯖꯦꯛꯅꯣꯕ ꯀꯣꯂꯦꯖꯇꯣ
ꯄꯣꯂꯤꯇꯀꯦꯜ ꯁꯥꯏꯟꯁ ꯂꯋꯦ ꯏꯪꯂꯤꯁ
ꯎꯝ ꯐꯦ ꯐꯔꯦ ꯅꯣꯏꯁꯦ ꯁꯨꯃꯥꯏꯅ ꯁꯞꯖꯦꯛ ꯑꯅꯤ ꯂꯧ ꯁꯞꯖꯦꯛ ꯑꯅꯤ ꯂꯧꯗ꯭ꯔꯗꯤ ꯌꯥꯕ꯭ꯔꯣ ꯌꯥꯗꯕ꯭ꯔꯣ
ꯑꯁꯤ ꯏꯪꯂꯤꯁꯀꯤ ꯑꯦ ꯏ ꯁꯤꯁꯤꯗꯤ ꯂꯣꯏꯅꯃꯛꯀꯤ ꯑꯣꯏꯕꯅꯦꯕ
ꯎꯝ
ꯍꯥꯗꯤ ꯑꯇꯩ ꯁꯞꯖꯦꯛ ꯂꯧꯔꯁꯨ ꯑꯔꯣꯏꯕ ꯂꯣꯏ ꯂꯧꯒꯅꯦꯕ
ꯎꯝ ꯑꯗꯣ ꯊꯥꯔꯠ ꯁꯦꯝꯗꯅꯦꯕ ꯍꯧꯖꯤꯛꯁꯦ
ꯎ ꯑꯩ ꯐ ꯐꯣꯔꯠ ꯀꯥꯔꯦ
ꯐꯣꯠꯀꯥꯔꯦ
ꯎꯝ ꯅꯥꯟꯗꯤ ꯀꯥꯕꯜ ꯑꯣꯏꯔꯝꯃꯅꯤꯀꯣ
ꯑꯁ ꯑꯩꯁꯦ ꯀꯨꯏꯔꯦꯗ ꯍꯣꯏ ꯑꯩ ꯅꯣꯏꯗꯒꯤꯗꯤ ꯈꯔ ꯁꯤꯅꯤꯌꯔ ꯑꯣꯏꯔꯝꯃꯅꯤ ꯑꯩꯁꯦ
ꯆꯍꯤ ꯀꯌꯥ ꯁꯨꯔꯒꯦ
ꯁꯥꯏꯕꯁꯦ ꯇꯜꯂꯦꯗ
ꯍꯥ
ꯑꯁꯇ ꯋꯥꯔꯤ ꯁꯥꯟꯅꯅꯤꯡꯉꯛꯇꯗꯅꯍ ꯑꯩ ꯆꯍꯤꯁꯦ ꯈꯔ ꯒ꯭ꯦꯁ ꯇꯧꯅꯦ ꯑꯩ ꯈꯣꯟ ꯇꯥꯔꯒ ꯒꯦꯁ ꯇꯧꯅꯦ
ꯎꯝ ꯑꯗꯨꯗꯤ ꯇ꯭ꯋꯦꯟꯇꯤ ꯁꯚꯦꯟ ꯇ꯭ꯋꯦꯟꯇꯤ ꯑꯩꯠꯀꯨꯝꯕ ꯑꯣꯏꯒꯦꯔꯥ
ꯎꯝ
ꯑꯃꯨꯛꯀꯜꯂꯤ ꯃꯥꯜꯂꯕ꯭ꯔꯣ
ꯑꯃꯨ ꯀ ꯑꯃꯨꯛ ꯑꯍꯨꯝꯂꯛ ꯍꯥꯏꯌꯨꯁꯦ ꯑꯍꯨꯝꯂꯛ ꯍꯥꯏꯌꯣꯕ
ꯀꯩ ꯑꯍꯨꯝꯔꯛ ꯍꯥꯏꯌꯦꯗꯤ
ꯆꯥꯟꯁ ꯑꯍꯨꯝ ꯄꯤꯒꯦ ꯍꯥꯏꯕ
ꯎꯝ ꯇ꯭ꯋꯦꯟꯇꯤ ꯑꯩꯠ
ꯑꯠꯇꯦ ꯑꯩ ꯈꯣꯟꯁꯦ ꯑꯩ ꯈꯣꯟꯁꯦ ꯇꯥꯔꯒ ꯍꯥꯏꯌꯣꯅꯦ
ꯎꯝ ꯅꯪꯈꯣꯟꯁꯤꯗꯤ ꯑꯗꯨꯝ ꯇ꯭ꯋꯦꯟꯇꯤ ꯐꯣꯔ ꯇ꯭ꯋꯦꯟꯇꯤ ꯐꯥꯏꯚ ꯁꯨꯔꯝꯗꯧ ꯃꯥꯜꯂꯦ ꯑꯉꯥꯡꯒꯤ ꯑꯗꯨꯝ
ꯑꯗꯨꯝ ꯃꯥꯟꯕ꯭ꯔꯥ
ꯎꯝ ꯅꯅ ꯑꯃꯨꯀ ꯆꯍꯤꯗꯤ ꯈꯔ ꯌꯥꯝꯈ꯭ꯔꯦ ꯍꯥꯏꯕꯗꯨꯗ ꯑꯩꯅ ꯑꯃꯨꯛꯀ ꯑꯦꯗꯖꯁ ꯇꯧꯕ
ꯎꯝ ꯑꯗꯨꯝ ꯍꯥꯏꯕꯣꯅꯦꯕꯀꯣ ꯈꯣꯟꯗꯨꯗꯤ ꯀꯩꯁꯨ ꯌꯥꯝ ꯍꯟꯕ ꯑꯣꯏꯗꯦꯕꯀꯣ
ꯎꯝ
ꯑꯗꯣ ꯑꯩꯁꯦ ꯍꯥꯏꯕ ꯊꯥꯖꯔꯣꯏꯦꯒꯅ ꯑꯩꯁꯦ ꯑꯉꯥꯡꯒꯤ ꯑꯦꯛꯇꯤꯡ ꯌꯥꯝ ꯇꯧꯕꯀꯣ ꯑꯗꯨꯒ ꯑꯉꯥꯡꯒꯤ ꯑꯃꯨꯛ ꯑꯉꯣꯡ ꯑꯉꯥꯡꯁ ꯌꯥꯝ ꯄꯨꯟꯕ ꯑꯉꯥꯡꯒꯤꯁꯨ ꯌꯥꯝ ꯍꯥꯏꯗꯤ ꯑꯉꯥꯡꯁꯨ ꯂꯥꯏꯔꯤꯛ ꯇꯥꯛꯄꯅꯤꯅꯀꯣ ꯑꯗꯩꯗꯤ ꯑꯉꯥꯡ ꯁꯤ ꯑꯩꯗꯤ ꯄꯨꯟꯕ ꯂꯣꯏꯅꯕ ꯑꯉꯥꯡꯕ ꯋꯥꯈꯜꯗ ꯆꯦꯜꯂꯦꯕꯀꯣ
ꯎꯝ ꯑꯗꯨꯝ ꯃꯥꯜꯂꯤ ꯑꯉꯥꯡꯒꯤ ꯈꯨꯟꯁꯦ
ꯇꯔ ꯐ꯭ꯔꯤ ꯁꯨꯔꯦ
ꯍꯥꯦ
ꯊꯥꯔꯇꯤ ꯊ꯭ꯔꯤ
ꯑꯦ ꯑꯦꯍꯦꯍꯦꯍꯦ ꯑꯥꯍ ꯑꯗꯨꯗꯤ ꯑꯩꯉꯣꯟꯗ ꯁꯔꯄ꯭ꯔꯥꯏꯁ ꯅꯤꯅꯦ
ꯍ
ꯑꯩꯈꯣꯏꯗꯨꯗ ꯑꯩꯈꯣꯏꯒ ꯃꯟꯅꯔꯦ ꯅꯪ
ꯎꯝ
ꯑꯩꯈꯣꯏꯗꯨꯗ ꯍꯥꯏꯗꯤ ꯄꯣꯛꯃꯤꯟꯅꯕꯗꯤ ꯅꯠꯇꯕ ꯑꯗꯨꯝ ꯃꯆꯤꯟ ꯃꯅꯥꯎ ꯊꯣꯛꯄꯀꯣ ꯑꯗꯣ ꯃꯥꯁꯨ ꯍꯧꯖꯤꯛ ꯐꯥꯎ ꯅꯨꯄꯤ ꯊꯤꯗ꯭ꯔꯤꯕ
ꯎꯝ
ꯅꯪꯁꯨ ꯊꯤꯔꯝꯈꯤꯔꯣꯏ
ꯊꯤꯗ꯭ꯔꯤꯌꯦ ꯊꯤꯗ꯭ꯔꯤ ꯑꯈꯣꯏꯗꯤ ꯋꯥꯠꯂꯤꯌꯦ
ꯅꯨꯄꯤ ꯊꯤꯔꯣ ꯀꯩꯅꯣ ꯂꯥꯏꯔꯤꯛ ꯍꯩꯔꯒ ꯅꯨꯄꯤ ꯂꯩꯗꯤ ꯀꯥꯏꯅ
ꯎ
ꯂꯩꯔꯝꯒꯅꯤꯀꯣ
ꯍꯪꯗꯦꯗ
ꯎꯝ ꯈꯪꯗꯦ ꯀꯅ
ꯑꯩꯈꯣꯏ ꯀꯩꯁꯨ ꯌꯥꯝꯅ ꯃꯥꯏ ꯑꯣꯟꯁꯤꯟꯗ꯭ꯔꯦ ꯇ ꯁꯣꯝꯗ
ꯎꯝ ꯑꯗꯨ ꯆꯍꯤꯁꯦ ꯑꯗꯨꯝ ꯈꯔ ꯊꯥꯔꯇꯤ ꯊꯥꯔꯇꯤ ꯋꯥꯟ ꯊꯥꯔꯇꯤ ꯇꯨ ꯍꯥꯡꯔꯕꯅꯤꯅ ꯈꯔ ꯋꯥꯈꯜꯗꯣ ꯃꯦꯆꯣꯔ ꯑꯣꯏꯔꯅꯦꯕ ꯃꯤ ꯀꯣꯏꯅꯕꯒꯤ ꯀꯩꯅꯣ ꯋꯥꯈꯟꯗꯣ ꯂꯩꯔꯔꯣꯏꯕ
ꯀ꯭ꯔꯦꯖꯤ ꯑꯣꯏꯕꯗꯣ ꯑꯣꯏꯗ꯭ꯔꯦꯗ
ꯎꯝ ꯑꯩꯗꯤ ꯆꯍꯤ ꯇ꯭ꯋꯦꯟꯇꯤ ꯐꯣꯔ ꯇ꯭ꯋꯦꯟꯇꯤ ꯐꯥꯏꯚ ꯇ꯭ꯋꯦꯟꯇꯤ ꯊ꯭ꯔꯤꯒꯨꯝꯕ ꯁꯨꯔꯗꯤ ꯈꯔ ꯑꯉꯥꯡꯒꯤ ꯋꯥꯈꯜꯁꯨ ꯆꯦꯟꯕꯅꯤꯅ ꯅꯨꯄꯤꯒꯨꯝꯕ ꯑꯗꯨꯝ ꯀꯣꯏꯅꯤꯡꯔꯛꯀꯅꯦꯕ
ꯂꯥꯛꯅꯕ ꯈꯠ ꯄꯀ ꯑ
ꯑꯗꯣ ꯍꯧꯖꯤꯛ ꯅꯣꯏ ꯑꯩꯒꯤ ꯋꯥꯈꯟꯗꯗꯤ ꯑꯗꯨꯒꯨꯝꯕꯗꯣ ꯂꯩꯔꯔꯣꯏꯕ ꯑꯩ ꯑꯗꯨꯝ ꯈꯪꯉꯦꯕ
ꯎꯝ ꯑꯗꯣ ꯀꯩꯁꯨ ꯀꯥꯏꯗꯦꯁꯦ ꯑꯗꯣ ꯉꯁꯤꯗꯤ ꯀꯔꯤ ꯇꯧꯒꯦꯅ ꯈꯟꯕꯤꯔꯤꯕ
ꯑ ꯉꯁꯤꯗꯤ ꯇꯧꯔꯨꯔꯣꯏ ꯑꯗꯨꯝ ꯐꯝꯃꯒ
ꯑꯣ ꯌꯨꯝꯃꯣ ꯂꯩꯔꯅꯤ ꯑꯣ ꯆꯤꯟ ꯏꯅꯥꯎꯗꯤ ꯀꯌꯥꯅꯣ ꯏꯕꯦꯝ ꯅꯩ
ꯃꯔꯤ
ꯎ ꯁꯣꯝꯅ ꯀꯌꯥ ꯁꯨꯕ
ꯑꯩꯅ ꯑꯍꯨꯝꯁꯨꯕ
ꯎꯝ ꯗꯗꯥ ꯍꯣꯏꯅ ꯀꯩꯗꯧꯕ ꯕꯕꯥ ꯕꯃ ꯏꯃꯥ
ꯑꯗꯗꯂꯤ ꯑꯇ
ꯑꯣ ꯏꯌꯥꯝꯕꯅ ꯍꯥꯏꯕꯗꯨꯗ
ꯎꯝ ꯏꯌꯥꯝꯕ ꯍꯥꯏꯗꯤ ꯑꯦ ꯄꯣꯠꯃꯤꯟꯅꯕ ꯅꯠꯇꯦꯕ ꯏꯅꯦꯒꯤ ꯃꯆꯥ ꯑꯣꯏꯕ
ꯎꯝ
ꯑꯗꯣ ꯑꯩꯈꯣꯏꯗꯤ ꯅꯨꯄꯤ ꯉꯥꯛꯇ ꯑꯣꯏꯌꯦꯕ
ꯑꯆꯥ
ꯅꯣꯏꯗꯤ
ꯑꯩꯈꯣꯏꯅ ꯇꯔꯨꯛꯅꯦꯕꯀꯣ
ꯎꯝ
ꯅꯨꯄꯤ ꯑꯃ ꯏꯆꯟꯟꯅꯨꯄꯤ ꯑꯃ ꯑꯉꯥꯡ ꯑꯅꯤ ꯁꯨꯔꯦ ꯏꯌꯥꯝꯕ ꯏꯌꯥꯝꯕ ꯑꯉꯥꯡ ꯑꯍꯨꯝ ꯁꯨꯔꯦ ꯑꯩ ꯃꯔꯛ ꯛꯇ ꯉꯥꯏꯍꯧꯔꯦ ꯑꯗꯨꯒ ꯑꯩꯒ ꯅꯨꯄꯥ ꯅꯨꯄꯥ ꯑꯩꯈꯣꯏꯁꯨ ꯅꯨꯄꯥ ꯃꯉꯥꯅꯦꯕꯀꯣ
ꯎꯝ
ꯅꯨꯄꯥ ꯃꯉꯥ ꯗꯨ ꯅꯨꯄꯥ ꯑꯩꯒ ꯌꯥꯎꯅ ꯏꯁ ꯏꯅꯥꯎ ꯑꯍꯨꯝꯁꯨ ꯂꯩꯔꯤꯀꯣ ꯄꯥꯈꯪ ꯑꯍꯨꯝꯁꯨ ꯂꯩꯔꯤ ꯑꯩꯒ ꯃꯔꯤ꯫
ꯀꯦꯕ
ꯏꯆꯟ ꯃꯤ ꯏꯆꯟꯗꯣ ꯀꯩꯅꯣ ꯇꯧꯈ꯭ꯔꯦ ꯌꯨꯝ ꯄꯥꯟꯈ꯭ꯔꯦ
ꯎꯝ
ꯏꯌꯥꯝꯕꯁꯨ ꯌꯨꯝ ꯄꯥꯟꯈ꯭ꯔꯦ
ꯎꯝ ꯍꯧꯖꯤꯠ ꯅꯅꯥꯎꯒ ꯅꯪꯈꯛꯇꯅꯦꯕ ꯂꯩꯔꯤꯁꯦ
ꯏꯅꯥꯎ ꯏꯅꯥꯎꯅꯨꯄꯥ ꯑꯍꯨꯝ ꯂꯩꯔꯦꯀꯣ ꯄꯥꯈꯪ ꯑꯍꯨꯝ ꯂꯩꯔꯦꯀꯣ
ꯎꯝ
ꯑꯩꯒ ꯌꯥꯎꯅ ꯃꯔꯤ
ꯎꯝ ꯑꯣ ꯑꯗꯨꯗꯤ ꯅꯦꯛꯁꯇꯁꯤ ꯅꯪ ꯇꯥꯔꯅꯦ
ꯑꯁ ꯅꯦꯛꯁꯁꯦ ꯇꯧ ꯇꯧꯔꯣ ꯌꯥꯗꯅ ꯂꯩꯔꯅꯦ ꯄꯜꯂ ꯂꯩꯔꯅꯦ
ꯅꯪꯒꯤ ꯃꯈꯥꯗ ꯃꯤ ꯂꯩꯔꯤꯀꯣ ꯌꯥꯝ ꯀꯨꯏꯅ ꯄꯟꯒꯅꯨꯀꯣ
ꯑꯁ ꯈꯪꯗꯦꯁꯦ ꯑꯉꯥꯡꯁꯤꯡꯅ ꯍꯥꯟꯅꯜꯂ ꯂꯣꯏꯔꯦ ꯀꯩꯅꯣ
ꯎ ꯅꯪꯅ ꯂꯝꯕꯤ ꯀꯥꯜꯂꯒ ꯂꯩ ꯑꯗꯨ ꯃꯣꯏ ꯀꯃꯥꯏꯅ ꯊꯧꯒꯅꯤ